ꯑꯥ ꯇꯥꯔꯦꯀꯣ
ꯇꯥꯕ꯭ꯔꫭ
ꯇꯥꯔꯦ ꯇꯥꯔꯦ
ꯅꯨꯡꯉꯥꯏꯔꯤꯕ꯭ꯔꫭ
ꯅꯨꯡꯉꯥꯏꯔꯤ ꯑꯗꯨꯝ ꯅꯪꯗꯤ
ꯅꯨꯡꯉꯥꯏꯔꯤ ꯀꯥꯏ ꯂꯩꯌꯦ‌ꯍꯟꯗꯛ
ꯑꯥ ꯑꯗꯨꯝ ꯏꯪꯅ ꯂꯩꯇꯦ
ꯆꯤꯡ ꯈꯪꯜꯗꯔꯣ
ꯍꯣꯏ ꯈꯨꯟꯗ
ꯑꯥ
ꯅꯪꯗꯤ ꯇꯝꯄꯥꯛꯇ ꯂꯩꯕ ꯃꯥꯜꯂꯦ
ꯃꯥꯅꯦ
ꯎꯝ
ꯋꯥꯜ ꯇꯞꯗꯤ ꯀꯃꯥꯏꯅ ꯇꯧꯋꯦ ꯍꯟꯗꯛꯗꯤ
ꯑꯦ ꯑꯗꯨꯝ ꯅꯨꯡꯉꯥꯏꯗ ꯍꯣꯏ ꯑꯗꯨꯝ ꯃꯨꯟꯗꯥ ꯌꯥꯝ ꯅꯨꯡꯉꯥꯏꯔꯦꯗ
ꯅꯣꯏꯒ ꯇꯨ ꯊꯥꯎꯖꯟ ꯇ꯭ꯋꯦꯟꯇꯤ ꯇꯨꯗ ꯑꯩꯈꯣꯏ ꯁꯤ ꯕꯣꯠꯇ ꯌꯦꯡꯕ ꯆꯠꯄꯗꯣ
ꯍꯣꯏ ꯍꯣꯏ ꯍꯧꯖꯤꯛ ꯐꯥꯎ ꯅꯩ ꯗꯤꯅꯤꯞ
ꯑ ꯃꯥꯗꯤ ꯑꯦꯝ ꯑꯦꯜ ꯑꯦꯁꯇ ꯁꯅꯔꯁꯨ ꯁꯨ ꯑꯗꯨꯝ ꯄ꯭ꯂꯦꯗꯤꯀꯣ ꯌꯨꯔꯣꯞ ꯗ ꯋꯥꯔꯜ ꯀꯞꯇ ꯑꯗꯨꯝ ꯅꯩꯔꯦꯅꯦ
ꯎꯝ
ꯉꯔꯥꯡ ꯄꯦꯅꯥꯜꯇꯤ ꯃꯤꯁ ꯇꯧꯔꯝꯗ꯭ꯔꯗꯤ ꯍꯦꯇ꯭ꯔꯤꯛ ꯑꯃꯨꯛ ꯂꯧꯔ ꯑꯁ ꯄꯥꯝꯃꯨꯕꯩꯅꯦ ꯍꯂꯥꯟ ꯒꯥ ꯕꯄꯦꯁꯨ ꯐꯖꯅ ꯅꯩꯔꯦ
ꯎꯝ ꯐꯖꯩ ꯌꯦꯡꯉꯣ ꯌꯥꯝ ꯅꯨꯡꯉꯥꯏ ꯉꯔꯥꯡꯒꯤꯁꯨ ꯁꯨ
ꯎꯝ
ꯎꯝ ꯅꯪ ꯑꯃꯨꯛ ꯁꯇꯗꯤ ꯆꯠꯊꯔꯕꯣ
ꯑꯁ ꯑꯩ ꯑꯗꯨꯝ ꯂꯩꯕꯅꯦ
ꯅꯪ ꯃꯁꯇꯔ ꯇꯧꯕ꯭ꯔꯣ
ꯃꯁꯇꯔ ꯇꯧꯗ꯭ꯔꯤ ꯑꯩ ꯏꯛꯅꯧꯒꯤ ꯖꯅꯣ ꯅꯪ ꯅꯣꯅꯦꯗ ꯌꯦꯡꯕꯅꯦꯕ ꯑꯗꯣ ꯑꯩꯈꯣꯏ ꯁꯕꯖꯦꯛꯇꯣ ꯂꯩꯇꯕꯒꯤ ꯑꯁ ꯑꯦꯝ ꯌꯨꯗꯗꯤ ꯈꯔ ꯇꯟꯕꯀꯣ ꯍꯥꯏꯗꯤ ꯃꯨꯄꯥꯟꯅꯕ
ꯆꯞ ꯃꯥꯟꯅꯕꯅꯤꯗ ꯑꯩꯈꯣꯏ ꯑꯩꯈꯣꯏꯁꯨ ꯄꯗꯤꯗ ꯑꯗꯨꯝ ꯂꯣꯏꯁꯤꯟꯕꯅꯤ ꯃꯃꯤꯡꯒꯤ ꯑꯦꯛꯖꯥꯝ ꯑꯗꯨꯝ ꯅꯨꯡꯉꯥꯏꯗ
ꯊꯤꯟꯕ ꯌꯥꯕ꯭ꯔꯥ
ꯁꯤꯟꯕꯗꯤ ꯌꯥꯗꯦ ꯑꯗꯨꯕꯨ ꯀꯩꯅꯣꯅꯤꯅ ꯀꯥꯕ ꯑꯗꯨꯝ ꯀ꯭ꯂꯥꯁ ꯕꯨꯠ ꯆꯠꯂꯗꯤ ꯑꯗꯨꯝ ꯑꯗꯨꯝ ꯒ꯭ꯌꯥꯟ ꯇꯥꯔꯦꯕ ꯑꯩꯈꯣꯏꯅ ꯑꯗꯨꯝ
ꯍꯣꯏ ꯑ ꯀ꯭ꯂꯥꯁꯨꯛꯇ ꯌꯥꯎ ꯀꯣ
ꯎꯝ ꯇꯜꯂꯁꯨ ꯇꯟꯕ ꯅꯨꯃꯤꯠꯇ ꯑꯗꯨꯝ ꯂꯦꯞ ꯂꯧꯔꯦ ꯑꯦꯝ ꯌꯨꯗ ꯑꯗꯨꯝ ꯅꯨꯡꯉꯥꯏꯕꯅꯤꯗ
ꯍꯣꯁꯇꯦꯜ ꯂꯩꯔꯒ ꯇꯦꯝꯄꯁ ꯑꯗꯨꯝ ꯂꯩꯕ ꯅꯨꯡꯉꯥꯏꯕꯅꯦ ꯕꯣꯔꯤꯡ ꯆꯨꯗꯕꯅꯦ ꯑꯦꯝꯨ ꯑꯦꯝ ꯌꯨ ꯂꯩꯕꯗꯤ ꯍꯥꯏꯕꯗꯤ
ꯂꯣꯏꯔꯝꯒꯅꯤ ꯅꯣꯏꯗꯤ
ꯂꯣꯏꯔꯦꯗ ꯆꯍꯤ ꯑꯃ ꯁꯨꯔꯦꯗ
ꯀꯩꯀꯩ ꯇꯧꯔꯦ ꯅꯪ ꯗꯦ
ꯍꯟꯗꯛꯇꯛꯇꯤ ꯈꯪꯗꯦ ꯅꯍꯥꯟ ꯃꯄꯥꯟꯗ ꯆꯠꯂꯨꯔꯒ ꯑꯃꯨꯛ ꯍꯜꯂꯛꯑꯒ ꯁꯤꯗ ꯀꯔꯤ ꯀꯔꯤꯅꯣ ꯇꯧꯕ ꯌꯥꯕ ꯑꯦꯛꯖꯥꯝꯒꯨꯝꯕ ꯊꯥꯁꯤꯔꯥꯅ ꯂꯩꯔꯤꯅꯦ
ꯑꯥ ꯑꯩꯈꯣꯏꯗꯤ ꯑꯁ ꯖꯤꯗꯤ ꯖꯤꯗꯤꯒꯤ ꯇꯥꯔꯦꯗ
ꯑꯣ
ꯑꯦꯛꯖꯝ ꯆꯥꯎꯕ ꯈꯔ ꯒ꯭ꯔꯦꯠ ꯋꯥꯡꯕ
ꯉꯝꯗꯦ
ꯎꯝ ꯑꯦꯛꯖꯥꯝ ꯑꯃ ꯑꯗꯨꯝ ꯋꯥꯡꯕ ꯋꯥꯡꯗꯕ ꯃꯋꯥ ꯂꯧꯗꯦ ꯑꯃ ꯇꯔꯦꯛ ꯇꯧꯔꯗꯤ ꯌꯥꯔꯦꯅ
ꯎꯝ ꯑꯁ
ꯑꯗꯨꯝ ꯅꯣꯏ ꯎꯝ ꯀꯩꯅꯣ ꯁꯤꯐꯥꯏꯒꯤ ꯇꯔꯥꯏ ꯇꯧꯔꯝꯒꯅꯤꯅ
ꯇ꯭ꯔꯥꯏ ꯇꯧꯋꯦ ꯑꯗꯣ ꯑꯁ
ꯊꯣꯛꯔꯣ ꯃꯦꯔꯤꯠ ꯂꯤꯁꯇ ꯑꯗꯨꯝ ꯂꯩꯕ ꯀꯣ ꯃꯦꯔꯤꯠ ꯂꯤꯁꯇ ꯊꯣꯛꯇꯕ
ꯎꯝ ꯅꯍꯥꯟ ꯇꯤ ꯑꯦꯒꯤꯗꯨꯗ ꯌꯥꯎ ꯅꯪ ꯔꯤꯀ꯭ꯔꯨꯏꯠꯃꯦꯟ ꯌꯥꯎꯕ꯭ꯔꯣ
ꯅꯣꯅꯦꯒꯤ ꯑꯃ ꯑꯁꯥꯝꯗꯒꯤ ꯑꯃ ꯑꯩ ꯆꯍꯤ ꯑꯅꯤ ꯑ ꯑꯅꯤ ꯑꯅꯤ ꯇꯔꯦꯁꯤ ꯃꯦꯔꯤꯠ ꯂꯤꯁꯇ ꯊꯣꯛꯇꯕ
ꯀꯩꯅꯣ ꯅꯪ ꯗꯥꯎ ꯌꯥꯗꯕꯒꯤꯔꯣ ꯑꯩꯈꯣꯏ ꯃꯌꯥꯝ ꯑꯩꯈꯣꯏꯒꯤ ꯕꯦꯁ ꯃꯤ ꯌꯥꯝ ꯆꯠꯇꯈ꯭ꯔꯦꯅ ꯑꯗꯨꯗꯤ
ꯃꯥꯅꯦ ꯍꯣꯏ ꯇꯤꯑꯦꯁꯦ ꯑꯁ ꯄꯩꯁꯥ ꯆꯪꯕꯀꯣ
ꯑꯥ
ꯇꯨ ꯃꯤ ꯃꯌꯥꯝ ꯄꯩꯁꯥ ꯄꯤ ꯇꯝꯕ ꯃꯥꯂꯦ ꯑꯩꯁꯨ ꯄꯤꯕꯨꯗꯤ ꯄꯤꯕꯅꯦ
ꯎꯝ
ꯃꯐꯝ ꯆꯥꯅ ꯃꯐꯝ ꯆꯥꯅ ꯄꯤꯗꯕꯒꯤꯔ ꯈꯪꯗ꯭ꯔꯦ ꯈꯄꯨꯝ ꯃꯆꯥꯁꯤꯡꯗꯨ ꯄꯤꯕꯅꯦ ꯍꯣꯏ ꯑꯁꯤ ꯅꯣꯅꯦ ꯗꯤꯁꯇ꯭ꯔꯤꯛꯅꯣꯏ ꯄꯤꯕꯅꯦ ꯊꯣꯛꯄ ꯀꯥꯡꯕꯨꯗꯣ ꯑꯃ ꯑꯅꯤ ꯀꯤꯔꯝ ꯔ ꯑꯦꯗꯣꯜ
ꯎꯝ ꯍꯝ ꯁꯦꯟꯇ꯭ꯔꯦꯜꯒꯤꯁꯨ ꯁꯨꯃꯥꯏ ꯇ ꯇꯧꯕꯖꯥꯠꯅꯤꯀꯣ
ꯎꯝ ꯑꯁ ꯃꯅꯤꯄꯨꯔꯗꯤ ꯃꯣꯏ ꯑꯣꯐꯤꯁꯤꯁꯔ ꯀꯨꯏꯠꯃꯦꯜ ꯔꯤꯀ꯭ꯨꯋꯏꯃꯦꯟ ꯑꯣꯐ ꯑꯣꯐꯤꯁꯥꯔꯁꯤꯡꯗꯤ ꯗꯤꯃꯥꯟ ꯇꯧꯔꯣꯏ ꯁꯥꯏꯠ ꯁꯥꯏꯠꯇ ꯖꯤꯗꯤꯒꯨꯝꯕꯀꯣ ꯃꯣꯏꯅ ꯗꯤꯃꯥꯟ ꯇꯧꯕ ꯃꯥꯜꯂꯦ ꯑꯗꯨꯒ ꯑꯩꯈꯣꯏ ꯑꯗꯨꯝꯦꯟ ꯆꯦꯟꯒꯅꯤ ꯑꯩꯈꯣꯏ ꯋꯥꯔꯤ ꯁꯥꯕꯤꯔ ꯑꯁꯨ ꯑꯅꯤꯗꯤ ꯄꯤꯕꯅꯦ
ꯂꯥꯛ ꯑꯅꯤ
ꯎꯝ
ꯑꯦ ꯑꯗꯨ ꯃꯐꯝ ꯆꯥꯅ ꯄꯤꯗꯕꯀꯣ
ꯎꯝ ꯃꯉꯣꯟꯗ ꯅꯣꯅꯦ ꯃꯆꯥꯅꯦꯕ ꯈꯨꯨꯠꯄꯤꯕꯗꯣ ꯃꯉꯣꯟꯗ ꯃꯤ ꯌꯥꯝ ꯄꯤꯕꯅꯦꯕ
ꯑ ꯍꯣ ꯑꯗꯨ ꯄꯩꯁꯥꯗꯤ ꯍꯟꯕ꯭ꯔꯣ
ꯑꯁ ꯒ꯭ꯌꯥꯟ ꯇꯥꯗ꯭ꯔꯦ
ꯍꯟꯗꯛꯁꯤ ꯃꯤ ꯃꯅꯤꯄꯨꯔꯗꯒꯤ ꯃꯤ ꯌꯥꯝ ꯀꯩꯅꯣ ꯇꯧ
ꯍꯅ ꯃꯃꯥꯡ ꯆꯍꯤꯗꯁꯨ ꯑꯩ ꯑꯁꯥꯝ ꯑꯁꯥꯝꯗꯤ ꯑꯩꯒꯤ ꯇꯧꯕꯅꯦ ꯑꯗꯨꯕꯨꯗꯤ ꯄꯩꯁꯥ ꯍꯣꯡꯒ ꯑꯩꯈꯣꯏꯒꯤ ꯑꯥꯏꯗꯤꯌꯥ ꯂꯩꯗꯕ ꯀꯣ
ꯎꯝ ꯍꯧꯖꯤꯛꯇꯤ ꯑꯦꯛꯁꯄꯤꯔꯤꯌꯦꯟꯁꯅꯤꯗ ꯃꯤꯁꯨ ꯁꯨꯃꯥꯏꯁꯨ ꯁꯨꯃꯥꯏꯅ ꯇꯧꯔꯒ ꯑꯗꯨꯝ ꯂꯥꯁꯇ ꯑꯗꯨꯝ ꯐꯥꯎꯕꯅꯤꯗ ꯇ꯭ꯔꯥꯏ ꯑꯃꯨꯛꯀ ꯇꯧꯕꯗ
ꯕ꯭ꯔꯣ ꯀꯟꯄꯂꯝꯕꯤ ꯍꯜꯗꯛꯇꯤ ꯐ꯭ꯔꯃꯥꯡ ꯃꯥꯔ ꯈꯔ ꯋꯥꯡꯕ ꯃꯥꯜꯂꯦ ꯁꯤ ꯑꯦꯁ ꯑꯦꯁ ꯁꯤ ꯁꯤ ꯄꯤꯁꯦ ꯏꯕꯥꯅꯤ ꯁꯤꯕ ꯃꯅꯥ ꯍꯕ
ꯎꯝ ꯑꯗꯨꯃ ꯌꯥꯎꯕ꯭ꯔꯥ
ꯖꯦꯗꯤꯗ
ꯎꯝ
ꯑꯍꯣꯏ ꯌꯥꯎꯕꯅꯦ ꯏꯕꯥꯅꯤ ꯁꯤꯐ ꯃꯥꯟꯅꯕꯅꯦ ꯑꯦꯛꯖꯥꯝ ꯊꯥꯕ
ꯎ
ꯃꯥꯁꯨ ꯄ꯭ꯔꯤꯄꯦꯔꯦꯁꯟ ꯌꯥꯝ ꯀꯟꯅ ꯇꯧꯕꯅꯤ
ꯑꯥ ꯃꯃꯥꯡ ꯆꯍꯤꯗ ꯁꯕꯦꯟꯇꯤ ꯑꯦꯠꯇꯒꯤ ꯒꯤ ꯂꯧꯕꯅꯦ ꯀꯔꯣꯐ ꯕꯤ ꯑꯦꯁ ꯑꯦꯐꯀꯤ ꯃꯥꯁ ꯁꯚꯦꯟꯇꯤ ꯑꯦꯠꯅꯦꯕ ꯑꯗꯣ ꯃꯦꯗꯤꯀꯦꯜ ꯆꯠꯇꯕꯒꯤꯅꯦꯕ
ꯃꯦꯗꯤꯀꯦꯜꯗꯨ ꯃꯥꯅ ꯆꯠꯅꯤꯡꯗꯕꯒꯤꯔꯥ ꯅꯠꯇ꯭ꯔꯒ ꯐꯥꯎꯗꯦ ꯍꯥꯏꯕ꯭ꯔꯣ ꯑꯥ
ꯆꯠꯇꯕꯒꯤꯅꯦ
ꯑꯣ ꯍꯣ
ꯑꯗꯨꯒ ꯁꯚꯦꯟꯇꯤ ꯑꯩꯠꯇꯒꯤ ꯍꯧꯈꯦ
ꯑꯣ
ꯑꯩꯁꯨ ꯃꯥ ꯑꯩꯗꯤ ꯀꯔꯕꯨꯗꯤ ꯌꯥꯎꯔꯣꯏ ꯑꯗꯨ ꯑꯩꯁꯨ ꯃꯦꯗꯤꯀꯦꯜꯒꯤ ꯑꯦꯛꯁꯄꯤꯔꯤꯌꯦꯟꯁꯀꯤ ꯆꯠꯁꯦ ꯈꯟꯕꯅꯦꯕ ꯑꯗꯣ ꯇꯤꯑ ꯆꯦꯟꯕ ꯅꯨꯃꯤꯠꯇ ꯑꯁꯤ ꯃꯦꯗꯤꯀꯦꯜ ꯇꯥꯔꯦ
ꯎꯝ
ꯑꯗꯨꯒꯤ ꯑꯩꯁ ꯆꯠꯄ ꯐꯪꯗꯕꯅꯤ ꯑꯃ ꯐ ꯆꯇꯔꯤ ꯃ ꯀ ꯁꯤꯇꯤ ꯑꯅꯗ ꯑꯦꯁ ꯑꯦ ꯁꯤꯖꯤꯗꯤ
ꯎꯝ ꯀꯩꯅꯣ ꯍꯟꯗꯛ ꯍꯟꯗꯛ ꯀꯩꯅꯣ ꯑꯦꯛꯅꯤꯕꯔꯒꯤ ꯏꯅꯥ ꯏꯅꯅꯄꯥ ꯌꯥꯎꯕꯅꯦ ꯑꯗꯨꯗꯤ ꯌꯥꯎꯗ꯭ꯔꯣ ꯎ
ꯃꯅꯤꯄꯨꯔꯤ ꯆꯍꯤ ꯍꯦꯜꯂꯦ ꯑꯩꯗꯤ ꯀꯨꯏꯔꯦ
ꯑꯝ
ꯍꯥꯟꯅ ꯐꯔꯁ ꯇꯥꯏꯝ ꯑꯒꯅꯤꯕꯤꯔ ꯐꯥꯁꯠ ꯇꯥꯏꯝ ꯀꯧꯕ ꯃꯇꯝꯗ ꯑꯩꯈꯣꯏ ꯑꯩꯈꯣꯏ ꯕꯦꯁꯇꯗꯤ ꯍꯥꯟꯅ ꯐꯤꯖꯤꯀꯦꯜ ꯇꯧꯋꯦꯕ
ꯑꯥ
ꯃꯤꯁꯨ ꯌꯥꯝꯃꯟꯕꯀꯣ
ꯎꯝ ꯎꯝ
ꯃꯤ ꯌꯥꯝꯕꯒꯤ ꯇꯨ ꯍꯟꯗ꯭ꯔꯦꯠ ꯊ꯭ꯔꯤ ꯍꯟꯗ꯭ꯔꯦꯠ ꯊꯥꯔꯒ ꯃꯤ ꯇꯔꯥ ꯈꯛꯇ ꯈꯜꯂꯦ ꯍꯟꯗꯛꯇꯤ ꯑꯦꯛꯖꯥꯝ ꯍꯥꯟꯅ ꯊꯥꯏꯗꯅ ꯑꯦꯛꯖꯥꯝ ꯍꯥꯟꯅ ꯊꯥꯕꯁꯦ ꯈꯜꯂꯦ ꯍꯥꯏꯔꯤꯕꯥ
ꯎꯝ ꯍꯝ ꯍꯝ ꯑꯣ
ꯑꯦꯅꯤꯕꯤꯔꯒꯤꯗꯤ ꯌꯥꯝ ꯂꯥꯏꯌꯦꯗ ꯑꯦꯖꯝ
ꯍꯥ ꯍꯥ ꯎꯝ ꯏꯅꯥꯎꯅꯨꯄꯥ ꯑꯃ ꯌꯥꯎꯋꯦ ꯍꯟꯗꯛꯀꯤꯗꯣ ꯅꯣꯅꯦꯗꯥ ꯄ꯭ꯔꯤ ꯔꯤꯀ꯭ꯔꯨꯏꯠꯃꯦꯟ ꯇꯧꯔꯒ ꯀꯔꯤ ꯏꯔꯥꯡꯅ ꯌꯥꯗꯕꯒꯤ ꯑꯃꯨꯛꯀ ꯌꯨꯝꯗ ꯍꯜꯂꯛꯄ
ꯑꯝ
ꯑꯗꯨꯒ ꯑꯦꯛꯖꯥꯝꯗꯤ ꯄꯤꯈ꯭ꯔꯦ ꯔꯤꯖꯜ ꯉꯥꯏꯔꯤ ꯍꯧꯖꯤꯛ
ꯑꯣ
ꯎꯝ
ꯗꯦꯠ ꯀꯌꯥꯗ ꯊꯥꯕꯅꯣ ꯃꯣꯏ
ꯖꯨꯟ ꯗꯦꯠ ꯅꯥꯏꯟ
ꯑꯣꯍꯣ ꯑꯛꯅꯤꯕꯤꯔꯒꯤꯗꯤ ꯑꯁ ꯂꯥꯁ ꯏꯌꯥꯔꯗꯣ ꯃꯅꯤꯄꯨꯔꯒꯤ ꯌꯥꯝ ꯂꯧꯕꯅꯦ ꯔꯤꯖꯜꯁꯦ ꯐꯦꯁ ꯐꯦꯁ ꯑꯍꯨꯝ ꯐꯥꯎ ꯈꯟꯕꯅꯦ ꯔꯤꯖꯜꯁꯦ
ꯎꯝ
ꯃꯤ ꯌꯥꯝ ꯂꯧꯋꯦꯕ ꯂꯥꯁꯏꯔꯗꯤ
ꯎꯝ ꯎ ꯑꯗꯨ ꯑꯗꯨꯗ ꯌꯥꯎꯕ ꯃꯥꯜꯂꯦ ꯏꯅꯥꯎꯅꯨꯄꯥ ꯑꯩ ꯑꯪꯀꯜ ꯃꯆꯥ ꯀꯣ ꯑꯗꯨ ꯑꯗꯨꯒꯤ ꯀꯩꯅꯣꯝꯕ ꯑꯃ ꯀ꯭ꯛꯇ ꯃꯥꯦ
ꯑꯩ ꯑꯃꯨꯛ ꯇꯧꯔꯛꯀꯦꯀꯣ
ꯍꯣꯏ ꯍꯣꯏ
ꯍꯧꯖꯤꯛ ꯑꯃꯨꯛ ꯇꯧꯔꯛꯀꯦ
ꯎꯝ ꯎꯝ